ꯍꯜꯂꯣ ꯑꯧ ꯃꯔꯨꯞ ꯇꯥꯕ ꯅꯠꯇ꯭ꯔꯣ
ꯇꯥꯏ ꯇꯥꯏ
ꯀꯩ ꯇꯧꯔꯝꯃꯤꯅꯣ
ꯆꯨꯝ ꯂꯩꯔꯝ ꯃꯤꯅꯤ
ꯑꯣ ꯅꯪ ꯆꯥꯛ ꯊꯣꯡꯉꯕ꯭ꯔꯣ
ꯆꯥꯛ ꯊꯣꯡꯉꯦ
ꯑꯣ ꯀꯔꯤ ꯏꯟꯈꯥꯡ ꯊꯣꯡꯕ ꯇꯥꯔꯒꯦ
ꯑꯥ ꯏꯟꯖꯥꯡꯁꯦ ꯀꯩꯅꯣ ꯍꯋꯥꯏ ꯑꯣꯏꯅ ꯊꯣꯡꯖꯤꯟꯂꯦ
ꯑꯣ
ꯇꯣꯡꯉꯥꯏꯔꯝꯃꯤ
ꯍꯋꯥꯏ ꯑꯣꯏꯅ ꯊ ꯊꯣꯡꯉꯦꯕ
ꯎꯝ
ꯍꯣꯏꯗ ꯍꯋꯥꯏꯔꯁꯨ ꯑꯗꯨꯝ ꯑꯩ ꯊꯣꯡꯗ꯭ꯔꯤꯌꯦ ꯀꯩꯅꯣ ꯀꯩꯅꯣ ꯕ꯭ꯔꯦꯛꯐꯥꯁꯀꯨꯝꯕꯒꯤꯗꯤ ꯁꯦꯝꯒꯦ ꯇꯧꯔꯝꯃꯦ ꯆꯥ ꯑꯃ ꯂꯣꯟꯁꯤꯔꯅ ꯇꯧꯔꯝꯃꯤꯅꯦ
ꯑꯣ
ꯍꯋꯥꯏꯅꯁꯨ ꯑꯗꯨꯝ ꯍꯥꯎꯕꯅꯤꯅ ꯐꯖꯅ ꯊꯣꯡꯉꯣ ꯍꯋꯥꯏꯁꯦ ꯑꯩꯈꯣꯏꯒꯤ ꯍꯋꯥꯏꯁꯦ ꯑꯩꯈꯣꯏꯒꯤ ꯊꯥꯎ ꯊꯥꯛꯇꯅ ꯊꯣꯡꯕꯁꯦ ꯌꯥꯝ ꯍꯥꯎꯕꯅꯦ ꯑꯦ ꯅꯪ ꯍꯋꯥꯏꯁꯤ ꯀꯔꯝꯕ ꯍꯋꯥꯏ ꯑꯣꯏꯗꯣꯏꯅꯣ
ꯍꯋꯥꯏ ꯗꯥꯜꯗꯣ
ꯅꯠꯇꯦ ꯍꯋꯥꯏ ꯗꯥꯔ ꯍꯋꯥꯏ ꯗꯥꯜ ꯍꯥꯏ ꯀꯔꯝꯕ ꯗꯥꯜ ꯑꯣꯏꯗꯣꯏꯅꯣ
ꯑꯁ ꯀ ꯅꯣꯗꯣ ꯃꯨꯛꯁꯣꯔꯤ ꯍꯥꯏꯇꯥꯔꯦ ꯃꯨꯛꯁꯣꯔꯤ
ꯑꯃ ꯀꯩꯅꯣ ꯃꯆꯥ ꯃꯆꯥ ꯈꯔ ꯀꯨꯞꯄꯗꯨ ꯅꯠꯇ꯭ꯔꯣ ꯑꯣ ꯑꯗꯨꯒꯤꯗꯣ ꯀꯩꯅꯣ ꯁꯨꯝ ꯅꯣꯏ ꯆꯥꯕ ꯇꯥꯗꯕ꯭ꯔꯗꯤ ꯈꯪꯗꯦ ꯑꯩꯈꯣꯏ ꯊꯥꯎ ꯊꯥꯛꯇꯕꯤꯗ ꯊꯣꯡꯕ ꯌꯥꯝ ꯍꯥꯎꯕ
ꯆꯥꯏꯑ ꯆꯥꯏꯌꯦ ꯑꯩꯈꯣꯏꯁꯨ ꯆꯥꯏꯑꯗ ꯆꯝꯅ ꯊꯨꯡꯗꯣꯒ ꯍꯥꯞꯄꯒ
ꯍꯣꯏ ꯑꯗꯨꯝ ꯊꯥꯎ ꯊꯥꯛꯇꯕ ꯍꯥꯏꯁꯦ ꯊꯥꯛꯇꯤ ꯊꯥꯛꯑꯣꯕꯀꯣ ꯊꯥꯛꯄ ꯑꯗꯨꯝ ꯀꯩꯅꯣ ꯑꯩꯈꯣꯏꯒꯤ ꯀꯩꯅꯣ ꯍꯥꯞꯆꯜꯂꯅꯤꯅꯀꯣ ꯆꯥꯝꯃꯒ ꯍꯥꯞꯆꯜꯂꯅꯤꯅ ꯄ꯭ꯔꯦꯁꯔ ꯀꯨꯀꯔꯁꯤꯗ
ꯎꯝ
ꯑꯗꯨꯒ ꯀꯩꯅꯣꯝ ꯅꯪꯅ ꯍꯥꯞꯅꯤꯡꯕ ꯇꯤꯜꯍꯧ ꯑꯗꯒꯤ ꯆꯅꯝ ꯁꯤꯡ ꯑꯗꯨꯗꯣ ꯑꯗꯨꯝ ꯍꯥꯞꯆꯜꯂꯅꯤꯗꯅꯀꯣ ꯑꯗꯨꯒ ꯃꯆꯨ ꯍꯥꯞ ꯃꯆꯨꯅꯦ ꯑꯗꯒꯤ ꯀꯩꯅꯣꯅꯦ ꯃꯔꯨ ꯃꯔꯥꯡ ꯑꯗꯒꯤ ꯀꯩꯅꯣ ꯈꯔ ꯑꯗꯨꯝ ꯍꯥꯎꯒꯗꯕ ꯀꯩꯅꯣ ꯃꯈꯩꯗꯣ ꯑꯗꯨꯝ ꯅꯪ ꯍꯥꯞꯅꯤꯡꯕ ꯑꯩꯈꯣꯏꯗ ꯍꯥꯞꯄꯦꯗꯅ ꯑꯗꯨꯒ ꯈꯥꯃꯦꯟ ꯑꯁꯤ ꯑꯁꯤꯟꯕꯤ ꯈꯥꯃꯦꯟ ꯑꯁꯤꯟꯕꯤ ꯂꯩꯔ ꯈꯥꯃꯦꯟ ꯑꯁꯤꯟꯕꯁꯤ ꯈꯔ ꯀꯛꯑꯒ ꯍꯥꯞꯄꯦꯅꯀꯣ ꯑꯗꯨꯒ ꯃꯣꯔꯣꯛ ꯑꯇꯦꯛꯄ ꯑꯗꯨꯝꯕꯗꯣ ꯍꯥꯞꯆꯤꯜꯂꯦꯗꯅ ꯑꯗꯨꯒ ꯏꯁꯤꯡ ꯍꯥꯞꯄꯅꯤ ꯑꯗꯨꯒ ꯃꯊꯛꯇ ꯈꯤꯇꯪ ꯊꯥꯎ ꯈꯤꯇꯪ ꯍꯩꯕ ꯍꯥꯏꯇꯥꯥꯔꯦꯅꯦꯀꯣ ꯌꯥꯝ ꯌꯥꯝꯗꯕꯤꯗ ꯊꯥꯎꯁꯦ ꯈꯤꯇꯪ ꯍꯩꯔꯒ ꯑꯗꯣ ꯀꯥꯝꯍꯜꯂꯒ ꯆꯥꯎꯕ ꯑꯗꯨꯗꯁꯨ ꯌꯥꯝ ꯍꯥꯎꯕꯅꯦ ꯍꯋꯥꯏ ꯊꯣꯡꯕ
ꯎꯝ ꯑꯗꯨꯁꯨ ꯍꯥꯎꯒꯅꯤ
ꯑꯩ ꯑꯗꯨꯃꯥꯏꯅꯗꯤ ꯆꯥꯗ꯭ꯔꯤ
ꯑꯩ ꯆꯥꯗ꯭ꯔꯤ ꯑꯩ ꯋꯥꯠꯂꯤ
ꯅꯠꯇꯦ ꯑꯩ ꯑꯗꯨꯃꯥꯏꯅꯗꯤ ꯆꯥꯗ꯭ꯔꯤ ꯍꯥꯏꯕ ꯑꯗꯨꯃꯥꯏꯅ ꯊꯣꯡꯉꯒꯗꯤ ꯑꯩꯗꯤ ꯆꯝꯅ ꯊꯣꯡꯕꯅ ꯆꯥꯝꯊꯣꯛꯑꯦꯗꯅ ꯐꯖꯅ
ꯎꯝ
ꯐꯖꯅ ꯆꯥꯝꯊꯣꯛꯑꯅꯤ ꯑꯗꯨꯒ ꯊꯨꯝ ꯈꯔ ꯍꯥꯞꯆꯤꯟꯈꯤꯕ ꯑꯗꯨꯅꯦ ꯑꯩ ꯑꯗꯨꯗ ꯊꯨꯝ ꯈꯔ ꯍꯥꯞꯆꯜꯂ ꯑꯗꯨ ꯀꯥꯝꯃꯒ ꯑꯗꯨꯝ ꯍꯥꯎꯋꯤꯗ ꯑꯗꯨꯁꯨ ꯑꯗꯨꯝ
ꯑꯣ ꯑꯣ ꯑꯗꯨꯃꯥꯏꯅ ꯑꯗꯨꯃꯥꯏ ꯑꯗꯨꯃꯥꯏꯅ ꯊꯣꯡꯕꯗꯨꯕꯨ ꯆꯕꯗꯤ ꯆꯔꯦ ꯌꯥꯝ ꯀꯟꯅꯗꯤ ꯆꯥꯗꯦ ꯑꯩꯅ ꯍꯥꯏꯕ ꯍꯧꯖꯤꯛꯀꯤ ꯀꯩꯅꯣꯗꯣ ꯃꯑꯣꯡꯗꯣ ꯑꯗꯨꯗꯣ ꯑꯃꯨꯛꯇꯪ ꯌꯦꯡꯉꯨꯅꯦ ꯌꯥꯝ ꯍꯥꯎꯕꯅꯦ ꯑꯗꯨꯒꯤꯗꯣ ꯑꯗꯨꯃꯥꯏꯅ ꯊꯥꯎ ꯃꯊꯛꯇ ꯈꯤꯇꯪ ꯍꯥꯏꯖꯤꯜꯂꯒ ꯑꯗꯨꯝ ꯀꯥꯝꯍꯜꯂꯒꯅꯦ ꯀꯥꯝꯍꯜꯂ ꯂꯣꯏꯗꯣꯏꯅꯦꯕ
ꯎꯝ꯫
ꯊꯨꯁꯨ ꯌꯥꯝ ꯊꯨꯕꯅꯦꯕ ꯊꯕꯛꯇꯣ ꯑꯗꯨꯒ ꯀꯩꯅꯣ ꯍꯥꯏꯇꯥꯔꯦꯅꯦ ꯫ ꯆꯥꯛ ꯊꯣꯡꯕꯒꯨꯝꯕ ꯍꯥꯏꯗꯤ ꯌꯥꯝ ꯊꯨꯕ ꯊꯕꯛ ꯇꯧꯔꯀꯥꯟꯗ ꯑꯩꯗꯤ ꯑꯗꯨꯃꯥꯏꯅ ꯑꯃ ꯊꯣꯡꯉꯦꯕ ꯑꯗꯣ ꯍꯥꯎꯁꯨ ꯍꯥꯎꯋꯦꯕꯀꯣ꯫ ꯆꯥꯍꯥꯛ ꯊꯣꯡꯕꯗꯣ
ꯍꯋꯥꯏ ꯁꯦ ꯑꯁꯨꯝ ꯍꯥꯏꯕ ꯋꯥꯅꯤ ꯆꯝ ꯆꯥꯃꯜꯂꯁꯨ ꯆꯥꯅꯤꯡꯗꯕ ꯋꯥꯅꯤ ꯑꯗꯨ ꯍꯥꯎꯗꯤ ꯍꯥꯎꯔꯤ ꯄꯣꯠꯅꯤꯗ꯫
ꯍꯥꯎꯕꯅꯦ ꯍꯋꯥꯏꯁꯦ ꯑꯗꯣ ꯍꯋꯥꯏ ꯆꯥꯕꯁꯤ ꯐ ꯐꯁꯨ ꯐꯩꯗꯅꯀꯣ ꯄꯣꯔꯠ
ꯎꯝ ꯄ꯭ꯔꯣꯇꯤꯟꯒꯤꯗꯤ ꯑꯥ ꯍꯋꯥꯏꯁꯦ ꯄ꯭ꯔꯣꯇꯤꯟꯅꯦ꯫
ꯎꯝ ꯑꯗꯣ ꯑꯈꯣꯏꯗꯤ ꯀꯩꯅꯣ ꯌꯥꯝ ꯆꯥꯗꯦꯕ ꯑꯈꯣꯏꯗꯤ ꯍꯥꯏꯗꯤ ꯄ꯭ꯔꯣꯇꯣꯇꯤꯟꯁꯦ ꯌꯥꯝ ꯆꯥꯕ ꯋꯥꯠꯂꯦꯕꯀꯣ꯫ ꯑꯗꯨꯅ ꯑꯩꯈꯣꯏꯒꯤ ꯀꯩꯅꯣꯁꯦ ꯀꯩꯅꯣ ꯇꯧꯋꯤꯗꯅ ꯑꯗꯨꯅ ꯄ꯭ꯔꯣꯇꯤꯟ ꯆꯥꯕ ꯋꯥꯠꯄꯅꯤꯅ ꯁꯤꯒꯨꯝꯕꯁꯦ ꯆꯥꯒꯗꯕꯅꯤ ꯑꯗꯨꯝ ꯆꯥꯛ ꯈꯛꯇꯒ ꯆꯥꯕꯁꯨ ꯌꯥꯗꯦ ꯆꯥꯛꯁꯤꯗꯤ ꯌꯥꯝ ꯆꯥꯁꯤꯟꯕꯗꯨ ꯀꯥꯟꯗꯦꯕ ꯅꯣꯏꯔꯒ ꯇꯣꯛꯑꯦꯕ꯫
ꯅꯪꯗꯤ ꯕꯣꯔꯗꯤꯡꯗ ꯂꯩꯔꯛꯇ꯭ꯔꯣ꯫
ꯑꯩ ꯂꯩꯔꯛꯑꯦ ꯑꯩꯁꯨ ꯆꯥꯎꯔꯛꯏꯅꯦ ꯍꯋꯥꯏꯗ ꯆꯥꯔꯒ ꯆꯥꯎꯔꯛꯏ꯫
ꯑꯗꯨꯅꯤ ꯕꯣꯔꯗꯤꯡ ꯑꯁ ꯕꯣꯔꯗꯤꯡꯒꯤ ꯃꯦꯝꯃꯣ ꯑꯁ ꯍꯋꯥꯏ ꯍꯥꯏꯁꯤꯅ ꯕꯣꯔꯗꯤꯡꯗꯗꯤ ꯑꯁ ꯫
ꯑꯥ ꯑꯁ ꯑꯩꯈꯣꯏꯒꯤ ꯀꯩꯅꯣꯗꯤ ꯀꯩꯅꯣꯅꯤ ꯑ ꯈꯣꯏꯒꯤ ꯍꯋꯥꯏꯁꯤꯗꯤ ꯄꯨꯔꯥ ꯀꯩꯅꯣꯅꯤꯗ ꯑꯩꯈꯣꯏꯅꯒ ꯆꯥꯔꯛꯄꯗꯨꯗꯤ ꯌꯥꯝꯅ ꯐꯤꯕꯝ ꯁꯣꯛꯑꯕ ꯍꯋꯥꯏꯅꯤꯗ꯫ ꯀꯩꯅꯣꯒꯁꯦ ꯍꯥꯏꯗꯤ ꯃꯄꯪꯒꯁꯦ ꯑꯝꯇ ꯍꯋꯥꯏ ꯃꯁꯛꯀꯁꯦ ꯎꯕ ꯐꯪꯕ ꯀꯅꯣ ꯍꯋꯥꯏ ꯅꯠ ꯇꯦꯕ ꯍꯥꯏꯗꯤ ꯑꯗꯨꯝ ꯀꯩꯅꯣ ꯑꯣꯏꯕꯗꯣ ꯑ ꯃꯍꯤ ꯉꯥꯛꯇꯒ ꯑꯣꯏꯕꯗꯣ꯫
ꯎꯝ꯫
ꯑꯗꯣ ꯑ ꯑꯩꯗꯤ ꯁꯨꯃꯥꯏꯅ ꯇꯧꯔꯛꯑꯦ ꯍꯥꯏꯗꯤ ꯍꯋꯥꯏꯁ ꯀꯃꯥꯏꯅ ꯇꯧꯏ ꯍꯥꯏꯕꯗ ꯑꯩꯗꯤ ꯑꯩꯈꯣꯏꯒꯤ ꯀꯩꯅꯣꯁꯦ ꯑꯩꯈꯣꯏꯒꯤ ꯎꯝ ꯀꯩꯅꯣ ꯀꯞꯁꯦ ꯀꯞꯁꯤꯗꯅꯦ ꯀꯩꯅꯣꯁꯤ ꯂꯧꯔꯕ ꯀꯞꯁꯤꯗꯅꯦ ꯆꯥꯛꯆꯥꯥ ꯇꯣꯛꯑ ꯃꯇꯨꯡꯁꯦ ꯑꯁꯤꯁꯤꯗ ꯑꯉꯥꯡ ꯑꯣꯏꯔꯤꯉꯩꯒꯤ ꯋꯥꯔꯤꯅꯤꯀꯣ ꯍꯥꯏꯁꯦ ꯀ꯭ꯂꯥꯁ ꯀꯩꯅꯣꯃꯨꯛ ꯁꯤꯛꯁ ꯆꯕꯦꯡꯒꯨꯝꯨꯛ ꯀꯥꯕ ꯃꯇꯝꯁꯦ ꯑꯩꯈꯣꯏ ꯀꯩꯅꯣꯁꯦ ꯀꯞꯁꯤꯗꯅꯦ ꯍꯋꯥꯏ ꯃꯍꯤꯁꯦ ꯂꯧꯔꯦꯗꯅ ꯆꯛꯆꯥ ꯇꯣꯛꯑꯕ ꯃꯇꯨꯡꯁꯤꯗ
ꯎꯝ꯫
ꯃꯣꯏ ꯍꯋꯥꯏ ꯃꯍꯤꯁꯦ ꯑꯗꯨꯒ ꯊꯛꯂꯛꯑꯦꯕ ꯃꯍꯤꯗꯨ ꯑꯣꯏꯅ꯫
ꯑꯗꯨꯒ ꯑꯁ ꯍꯋꯥꯏꯒꯁꯤꯗꯤ ꯄꯨꯔꯥ ꯃꯍꯤꯅꯤꯗ ꯀꯔꯤꯝ ꯌꯥꯎꯗꯕꯤꯅꯤꯅ ꯃꯄꯪ ꯑꯝꯇ ꯎꯗꯕꯅꯤ ꯃꯍꯤ ꯉꯥꯛꯇ꯫ ꯏꯁꯤꯡ ꯉꯥꯛꯇ꯫ ꯍꯋꯥꯏꯁꯦ ꯆꯍꯤ ꯇꯔꯦꯠ ꯆꯍꯤ ꯇꯔꯦꯠ ꯍꯋꯥꯏ ꯆꯥꯔꯒ ꯆꯥꯎꯔꯛꯑꯕꯅꯤ꯫
ꯑꯗꯣ ꯍꯩꯗꯤꯁ ꯑꯍꯥꯟ ꯑꯍꯥꯟꯕ ꯍꯩꯅꯗ꯭ꯔꯁꯨ ꯍꯩꯗꯤ ꯑꯗꯨꯝ ꯍꯩꯅꯔꯛꯄꯅꯤꯗ ꯍꯋꯥꯏ ꯑꯗꯨꯃꯥꯏꯅ ꯆꯥꯕꯗꯣ꯫
ꯍꯣꯏ ꯑꯗꯨꯝ ꯍꯥꯏꯗꯤ ꯍꯥꯎꯗꯤ ꯍꯥꯎꯋꯦꯕꯀꯣ ꯍꯋꯥꯏꯁꯦ ꯑꯗꯨꯝ ꯍꯥꯏꯗꯤ ꯌꯨꯝꯒꯨꯝꯕ ꯊꯣꯛꯑ ꯑꯗꯨꯝ ꯄꯥꯝꯁꯨ ꯄꯥꯝꯃꯦꯕ ꯍꯋꯥꯏꯒꯨꯝꯕ ꯊꯣꯡꯕꯁꯦ꯫ ꯄ꯭ꯔꯣꯇꯤꯟꯁꯨ ꯑꯣꯏꯕꯅꯤꯅꯀꯣ ꯑꯗꯨꯝ ꯄꯥꯝ ꯁꯨꯝꯁꯥꯏ ꯃꯤꯗꯤ ꯆꯥꯗꯕꯤ ꯈꯣꯠꯇꯕꯤ ꯌꯥꯝ ꯂꯩꯌꯦ꯫
ꯎꯝ ꯍꯋꯥꯏ ꯆꯥꯗꯨꯁꯨ ꯌꯥꯝ ꯂꯩ꯫
ꯑꯊꯨ ꯑꯀꯥꯏꯒꯤ ꯅꯣꯏꯅ ꯑꯗꯨꯒꯤ ꯍꯋꯥꯏꯅ ꯏꯟꯖꯥꯟ ꯆꯥꯟꯅꯔꯕꯅꯤꯗ꯫
ꯍꯣꯏ ꯑꯗꯒꯤ ꯀꯩꯅꯣꯒ ꯇꯧꯋꯤꯗꯅꯀꯣ ꯍꯋꯥꯏꯁꯦ ꯑꯃ ꯀꯩꯅꯣ ꯍꯋꯥꯏ ꯊꯣꯡꯉꯒ ꯑꯩꯈꯣꯏꯒꯤ ꯀꯩꯅꯣꯁꯤ ꯇꯧꯕ ꯌꯥꯏꯗꯅ ꯑꯂꯨꯒꯨꯝꯕꯒ ꯃꯦꯠꯄꯗꯣ꯫ ꯃꯣꯔꯣꯛꯀ ꯀꯩꯅꯣ ꯇꯧꯍꯜꯂꯒ ꯊꯥꯎꯗ ꯉꯧꯔꯒ꯫
ꯎꯝ ꯍꯣꯏ ꯃꯣꯔꯣꯛ ꯑꯃ ꯃꯦꯠꯂꯁꯨ ꯍꯥꯎꯕꯅꯤ꯫ ꯍꯋꯥꯏ ꯑꯃ ꯐꯖꯅ ꯊꯣꯡꯉꯒ ꯃꯣꯔꯣꯛ ꯃꯦꯠꯄ꯫
ꯍꯣꯏ ꯑꯗꯨ ꯍꯥꯎꯋꯦ ꯑꯩꯁꯦ ꯉꯁꯤꯁꯨ ꯉꯁꯤ ꯍꯣꯏ ꯉꯁꯤꯁꯦ ꯑ ꯍꯋꯥꯏ ꯑꯩꯁꯨ ꯍꯋꯥꯏ ꯆꯥꯗꯣꯏꯅꯦ ꯉꯁꯤꯁꯦ ꯀꯩꯅꯣ ꯁꯒꯣꯜꯁꯦꯜ ꯅꯨꯃꯤꯠ ꯑꯣꯏꯗꯅꯀꯣ ꯑꯩꯁꯦ ꯁꯥ ꯉꯥ ꯆꯥꯗꯕꯤ ꯑꯣꯏꯌꯦꯕ ꯉꯁꯤꯁꯦ
ꯑꯣ
ꯑꯗꯨꯅ ꯀꯩꯅꯣ ꯑꯝ ꯍꯋꯥꯏ ꯆꯥꯗꯣꯏꯅꯤ ꯉꯁꯤ ꯑꯩꯁꯨ
ꯑꯩ ꯍꯋꯥꯏ ꯆꯥꯔꯅꯤ
ꯎꯝ ꯅꯪꯗꯤ ꯀꯩꯅꯣ ꯎꯝ ꯀꯩꯅꯣꯒꯨꯝꯕꯗꯤ ꯁꯥ ꯉꯥꯗꯤ ꯄꯨꯂꯞ ꯑꯗꯨꯝ ꯆꯥꯕ꯭ꯔꯣ ꯑꯗꯨꯝ ꯍꯥꯏꯗꯤ ꯆꯥꯗꯕꯒ ꯂꯩꯕ꯭ꯔꯥ
ꯑꯩꯗꯤ ꯁꯨꯃꯥꯏ ꯇꯧꯕꯅꯦꯕꯀꯣ ꯑꯩ ꯁꯥ ꯉꯥꯁꯦ ꯆꯥꯏꯌꯦ ꯂꯣꯏꯅ ꯍꯥꯏꯔꯦ ꯍꯥꯏꯗꯤ ꯑꯩ ꯀꯩꯅꯣ ꯁꯥꯟꯅꯕ ꯈꯣꯠꯅꯕ ꯈꯔ ꯇꯔꯣꯝꯗ ꯈꯔ ꯂꯥꯛꯄꯅꯦꯕ ꯑꯩꯁꯦ ꯁꯥꯟꯅꯕꯩ ꯂꯥꯏꯟꯗ ꯍꯧꯖꯤꯛꯁꯨ ꯁꯥꯟꯅꯕꯗꯤ ꯁꯥꯟꯅꯔꯤꯕꯀꯣ
ꯑꯣ ꯀꯩ ꯁꯥꯟꯅꯩꯅꯣ
ꯕꯣꯜ ꯁꯥꯟꯅꯕꯅꯦ ꯐꯨꯠꯕꯣꯜ
ꯑꯣ ꯑꯗꯨꯗꯤ ꯅꯪ ꯐꯨꯠꯕꯣꯜ ꯌꯦꯡꯉꯝꯃꯅꯤ ꯍꯧꯖꯤꯛ
ꯑ ꯐꯨꯠꯕꯣꯜ ꯌꯦꯡꯉꯦ
ꯉꯁꯤꯁꯦ ꯀꯩꯅꯣ ꯂꯩ ꯍꯥꯏꯗꯥꯏꯅꯦ ꯀ꯭ꯋꯥꯇ꯭ꯔ ꯐꯥꯏꯅꯦꯜ ꯂꯩ ꯍꯥꯏꯕ꯭ꯔꯥ
ꯇꯤ ꯍꯣꯔꯦꯟ ꯄꯨꯡ ꯉꯁꯤ ꯍꯥꯏꯕ ꯋꯥꯅꯤ ꯍꯌꯦꯡꯒꯤꯅꯤꯗ
ꯑꯣ ꯄꯨꯡ ꯀꯌꯥꯗ ꯑꯣꯏꯗꯣꯏꯅꯣ
ꯄꯨꯡꯁꯦ ꯆꯞ ꯆꯥꯕꯤ ꯑꯦꯔꯥꯎ꯭ꯟ ꯆꯞ ꯆꯥꯕꯤꯗꯤ ꯈꯪꯗ꯭ꯔꯤ ꯄꯨꯡꯖꯦ ꯑꯩꯅ ꯈꯟꯕꯗ ꯕꯥꯔꯣ ꯃꯈꯥꯏꯒꯨꯝꯕ ꯑꯣꯏꯔꯝꯒꯗꯧ ꯃꯥꯜꯂꯦ ꯑꯃ ꯃꯈꯥꯏꯒꯨꯝꯕ
ꯎꯝ
ꯑꯥ ꯑꯃ ꯃꯈꯥꯏ ꯑꯗꯣ ꯉꯁꯤ ꯑꯗꯨꯝ ꯍꯥꯏꯔꯅꯤꯗ ꯑꯗꯨꯝ
ꯍꯣꯏ ꯌꯦꯡꯗꯣꯏꯅꯤ ꯉꯁꯤ ꯑꯩꯁꯨ ꯎꯝ
ꯃꯤꯠ ꯅꯥꯒ ꯂꯣꯏ ꯂꯣꯏꯔꯄꯣꯠꯅꯤꯗ ꯋꯥꯔ꯭ꯜ ꯀꯞ ꯌꯦꯡꯕꯗ
ꯍꯣꯏꯅꯦ ꯄꯥꯝꯖꯔꯨꯔꯗꯤ ꯌꯦꯡ ꯇꯥꯕꯅꯤ ꯀꯩꯅꯣ
ꯎꯝ
ꯑꯗꯨꯒꯤ ꯀꯩꯅꯣꯒꯨꯝꯕꯅ ꯁꯨꯝ ꯁꯥꯟꯅꯕꯒꯨꯝꯕꯗꯒꯗꯤ ꯀꯩꯅꯣ ꯏꯁꯥꯒꯨꯝꯕꯒ ꯁꯣꯛꯄ ꯈꯣꯠꯄꯗꯤ ꯌꯥꯎꯗꯕ꯭ꯔꯣ
ꯑꯁ ꯀꯩꯒꯤ ꯌꯥꯎꯗꯅꯤ ꯁꯥꯟꯅꯕ ꯃꯤꯅꯕꯨ ꯏꯁꯥ ꯁꯣꯛꯇꯦ ꯍꯥꯏꯕ꯭ꯔꫭ ꯑꯦꯔꯥꯎ꯭ꯟ ꯑꯩꯅ ꯁꯥꯟꯅꯔꯛꯏꯁꯦ ꯀ꯭ꯂꯥꯁ ꯀ꯭ꯂꯥꯁ ꯀ꯭ꯂꯥꯁ ꯀ꯭ꯂꯥꯁꯁꯦ
ꯎꯝ
ꯐꯖꯅ ꯁꯥꯟꯅꯕ ꯍꯧꯔꯛꯄꯗ ꯍꯥꯏꯗꯤ ꯀ꯭ꯂꯞ ꯑꯃꯒ ꯁꯥꯅ ꯁꯥꯅ ꯍꯧꯔꯛꯄꯗ ꯁꯨꯝ ꯀ꯭ꯂꯥꯁ ꯐꯥꯏꯞ ꯁꯤꯛꯁ ꯁꯥꯏꯗꯩ ꯑꯗꯨꯝ ꯍꯧꯔꯛꯑꯦꯕꯀꯣ
ꯑꯣ ꯌꯥꯝ ꯐꯩꯅꯦ ꯑꯗꯨꯗꯤ
ꯑꯗꯨꯗꯒꯤ ꯁꯨꯝ ꯁꯥꯟꯅꯔꯦ ꯁꯥꯟꯅꯔꯦ ꯏꯁꯥ ꯁꯣꯛꯄꯖꯦ ꯌꯥꯝ ꯌꯥꯎꯋꯦ ꯍꯥꯏꯕꯗꯤ ꯌꯥꯗꯦ ꯌꯥꯎꯗꯦ ꯍꯥꯏꯕꯁꯨ ꯌꯥꯗꯦ ꯌꯥꯎꯗꯤ ꯑꯗꯨꯝ ꯌꯥꯎꯋꯦ
ꯑꯣ ꯑꯣ
ꯑꯩꯈꯣꯏꯒꯤ ꯈꯣꯡ ꯇꯦꯛ ꯈꯣꯡ ꯇꯦꯛꯄꯃꯛꯇꯤ ꯌꯥꯎꯗ꯭ꯔꯤ ꯈꯣꯡ ꯈꯣꯡ ꯆꯠꯄ ꯑꯗꯒꯤ ꯁꯨꯖꯟꯅ ꯁꯨꯖꯟꯅꯕ ꯃꯁꯟ ꯀꯥꯏꯕ ꯈꯣꯠꯄ ꯑꯗꯨꯗꯤ ꯌꯥꯝ ꯌꯥꯎꯔꯦ
ꯑꯣ ꯅꯪ ꯐꯖꯅ ꯍꯥꯏꯗꯤ ꯀꯩꯅꯣꯒꯨꯝꯕꯒ ꯇꯧꯔꯒ ꯑꯣꯖꯥꯒ ꯒꯨꯔꯨꯒ ꯅꯥꯏꯔꯒ ꯇꯝꯃꯛꯄ꯭ꯔꯥꯕ ꯐꯖꯅ
ꯑꯥ ꯍꯥꯏꯗꯤ ꯀ꯭ꯂꯞ ꯑꯃꯒꯤ ꯃꯈꯥꯗ ꯂꯩꯕ ꯍꯥꯏꯁꯤꯗꯤ ꯑꯣꯏꯖꯥꯏ ꯃꯈꯥꯗ ꯂꯩꯕꯒꯨꯝꯕꯅꯤ
ꯑꯣ ꯑꯣ ꯑꯣ ꯐꯩꯌꯦ ꯐꯩꯌꯦ ꯐꯩ ꯌꯥꯝ ꯐꯩꯌꯦ ꯅꯣꯡꯃ ꯅꯪ ꯁꯥꯟꯅꯕ ꯌꯦꯡ ꯇꯥꯔꯦꯗꯅ
ꯌꯦꯡꯉꯨ ꯌꯦꯡꯒꯥꯏꯔ ꯂꯣꯏ ꯌꯦꯡꯉ ꯂꯣꯏꯔ‌ꯦ ꯀꯩꯅꯣ
ꯎꯝ ꯑꯗꯨꯝ ꯃꯄꯥꯟ ꯂꯝꯗꯒ ꯆꯠꯂꯒꯗꯤ ꯁꯥꯟꯅꯔꯨꯔꯕꯣ
ꯑꯥ ꯃꯄꯥꯟꯂꯣꯝꯗ ꯆꯠꯂꯦ ꯄꯥꯂꯣꯟ ꯆꯠꯂꯨꯔꯦ
ꯑꯣ ꯐꯩ ꯐꯩ ꯌꯥꯝ ꯐꯩ ꯑꯗꯨꯝ ꯁꯥꯟꯅꯧꯑꯣ ꯑꯗꯨꯝ ꯉꯝꯃꯗꯤ ꯐꯖꯅ ꯑꯗꯨꯝ ꯁꯥꯟꯅꯕꯁꯤꯁꯨ ꯑꯗꯨꯝ ꯀꯣ ꯑꯗꯒꯤ ꯀꯩꯅꯣ ꯅꯪꯗꯤ ꯑꯗꯨꯝ ꯀꯩꯅꯣ ꯁꯥꯔꯇꯤꯐꯤꯀꯦꯠꯀ ꯀꯩꯀꯥ ꯑꯗꯨꯝ ꯂꯩꯔꯒꯗꯤ ꯀꯥꯟꯅꯕꯁꯨ ꯃꯌꯥꯝ ꯂꯥꯛꯄꯅꯦꯕꯀꯣ ꯊꯕꯛꯀꯤꯗꯁꯨ
ꯎꯝ
ꯑꯩꯁꯨ ꯁꯥꯟꯅꯔꯛꯑꯦ ꯑꯗꯨ ꯁꯥꯟꯅꯔꯛꯄꯁꯦ ꯑꯩꯗꯤ ꯑꯥ ꯀꯩꯅꯣ ꯁꯥꯟꯅꯔꯛꯑꯦꯕꯀꯣ ꯕꯦꯠꯃꯤꯟꯇꯟ ꯁꯥꯟꯅꯔꯛꯑꯦꯕ ꯑꯗꯣ ꯑꯩꯁꯦ ꯎꯝ ꯑꯗꯨꯝ ꯀꯩꯅꯣ ꯁ꯭ꯀꯨꯜꯒꯤꯒ ꯑꯗꯨꯝ ꯑꯥ ꯃꯣꯏ ꯁ꯭ꯀꯨꯜꯒꯤ ꯑꯗꯨꯝ ꯁꯤꯜꯂꯤꯗꯅꯀꯣ ꯑꯗꯨꯝꯕꯗ ꯑꯩꯁꯦ ꯑꯗꯨꯝ ꯀꯩꯅꯣ ꯑꯗꯨꯝ ꯂꯧꯋꯦꯕ ꯐꯥꯔꯁꯀ ꯇꯥꯔꯒ ꯑꯩꯁꯦ ꯀꯩꯅꯣꯒꯁꯨ ꯆꯠꯂꯦꯕ ꯑꯩꯈꯣꯏꯒꯤ ꯔꯤꯖꯅꯦꯜꯒꯨꯝꯕ ꯁꯥꯟꯅꯕ ꯆꯠꯄ ꯈꯣꯠꯄ ꯇꯧꯕꯗꯣ ꯇꯧꯔꯛꯑꯦꯕꯀꯣ
ꯎꯝ
ꯑꯗꯣ ꯑꯩꯁꯤꯅꯃꯨꯛ ꯗꯥꯎꯁꯦ ꯁꯨꯉꯌ ꯌꯥꯗꯕ ꯑꯩꯅ ꯍꯦꯛ ꯆꯠꯄ ꯆꯍꯤ ꯆꯍꯤꯁꯤꯅ ꯑꯍꯥꯟꯕ ꯆꯠꯄꯒꯤ ꯑꯩꯁꯦ ꯅꯦꯛꯁ ꯅ‌ꯦꯜꯒꯤ ꯐꯪꯉꯦꯕꯀꯣ ꯅꯠꯇꯦ ꯅꯦꯛꯁꯅ‌ꯦꯜ ꯅꯠꯇꯦ ꯗꯥꯏꯔꯦꯛ ꯔꯤꯖꯅꯦꯜꯒꯤ ꯆꯠꯄ ꯁꯦꯂꯦꯛꯁꯟ ꯑꯣꯏꯔꯦꯕ ꯑꯩꯁꯦ ꯑꯗꯨꯒꯤ ꯆꯠꯄ ꯃꯇꯝꯁꯤꯗꯅ ꯑꯩꯈꯣꯏꯒꯤ ꯀꯩꯅꯣ ꯈꯔ ꯏꯁꯨ ꯈꯔ ꯂꯩꯗꯅ ꯑꯗꯨꯝ ꯂꯝꯕꯤ ꯆꯠꯄ ꯈꯣꯠꯄꯁ‌ꯦ ꯌꯥꯈꯤꯗ꯭ꯔꯦꯕ ꯑꯗꯩ ꯑꯩꯁꯦ ꯇꯣꯛꯑꯦꯕꯀꯣ ꯑꯗꯨ ꯆꯍꯤꯗꯨꯃ ꯌꯥꯝ ꯊꯝꯃꯣꯏꯁꯦ ꯀꯥꯏꯔꯒ ꯑꯗꯒꯤ ꯑꯃꯨꯛꯀ ꯑꯃꯨꯛ ꯈꯜꯂ‌ꯦ ꯑꯃꯨꯛꯀ ꯈꯟꯕꯁꯤꯅ ꯑꯃꯨꯛ ꯆꯠꯂꯦ ꯆꯠꯂꯒ ꯑꯩꯁꯦ ꯑꯥ ꯀꯩꯅꯣ ꯎꯝ ꯑꯥ ꯆꯠꯂꯒ ꯁꯥꯟꯅꯕꯁꯦ ꯀꯩꯅꯣ ꯇꯧꯗꯅ ꯉꯝꯗꯅ ꯍꯜꯂꯛꯑꯦꯕ ꯑꯩꯁꯦ ꯅꯥꯔꯒ ꯁꯥꯟꯅꯕ ꯃꯐꯝꯁ‌ꯦ ꯌꯧꯔꯒ ꯅꯥꯔꯕ ꯑꯩꯁꯦ ꯑꯗꯩ ꯁꯥꯟꯅ ꯑꯩꯁꯦ ꯀꯩꯝ ꯁꯥꯟꯅꯕꯁꯦ ꯉꯝꯗ꯭ꯔꯦꯕ ꯐꯖꯅ ꯑꯗꯩꯗꯤ ꯑꯗꯨꯝ ꯑꯗꯨꯝ ꯀꯩꯅꯣ ꯑꯗꯨꯝ ꯑꯩꯁꯦ ꯃꯤꯗ ꯑꯗꯨꯝ ꯄꯤ ꯊꯣꯛꯑꯝꯃꯦ ꯑꯗꯨꯒ ꯉꯝꯗꯗꯅ ꯑꯗꯨꯝ ꯅꯥꯔꯒ ꯑꯣꯏꯅ ꯃꯐꯝꯗꯨꯗꯒꯤ ꯑꯣꯏꯅ ꯌꯨꯝꯗ ꯑꯣꯏꯅ ꯍꯜꯂꯦꯕ ꯑꯩꯁꯦ ꯈꯪꯕ꯭ꯔꯥ ꯑꯗꯨꯒ ꯑꯩꯁꯦ ꯑꯗꯨꯝ ꯗꯥꯎꯠꯁꯨ ꯑꯗꯨꯝ ꯌꯥꯗꯕ ꯍꯥꯏꯇꯥꯔꯦ ꯁꯥꯟꯅꯕꯁꯦ ꯆꯠꯂ‌ꯦ ꯑꯩꯅ ꯀꯥꯟꯅꯗꯦ ꯑꯁ ꯁꯥꯟꯅꯕꯁꯦ ꯑꯩꯉꯣꯟꯗ ꯇꯝꯗꯕ ꯃꯥꯜꯂꯦ ꯑꯗꯣ ꯍꯩꯗꯤ-ꯍꯩꯌ‌ꯦꯕ ꯁꯥꯟꯅꯕꯁꯦ ꯑꯗꯨꯒ ꯇꯝꯗꯕ ꯃꯥꯜꯂꯦ ꯈꯣꯠꯂꯦꯅ ꯑꯗꯩ ꯑꯗꯨꯝ ꯇꯟꯗꯅ ꯇꯣꯛꯈ꯭ꯔꯦ ꯑꯗꯒꯤ ꯑꯗꯨꯝ ꯀꯩꯅꯣꯁꯨ ꯂꯥꯏꯔꯤꯛꯀꯨꯝ ꯇꯝꯕꯒꯤꯁꯨ ꯑꯗꯨꯝ ꯈꯔ ꯄ꯭ꯔꯣꯕ꯭ꯂꯦꯝ ꯑꯣꯏꯔꯛꯑꯦꯕ ꯄ꯭ꯔꯣꯕ꯭ꯂꯦꯝ ꯑꯣꯏꯔꯛꯑꯦ ꯍꯥꯏꯗꯤ ꯀ꯭ꯂꯥꯁꯁꯨ ꯋꯥꯡꯈꯠꯂꯛꯄꯒꯤꯀꯣ ꯑꯗꯩꯗꯤ ꯑꯗꯨꯝ ꯇꯣꯛꯈ꯭ꯔꯦ ꯇꯣꯛꯑꯒ ꯑꯗꯨ ꯁꯥꯟꯗꯤ ꯌꯥꯝ ꯁꯥꯟꯅꯅꯤꯡꯉꯦ ꯍꯧꯖꯤꯛꯀꯥꯟꯁꯦ ꯁꯥꯟꯅꯅꯤꯡꯉꯦ ꯍꯥꯏꯗꯤ ꯌꯥꯝꯅ ꯀꯩꯅꯣ ꯑꯣꯏꯕꯗꯣ ꯁꯥꯟꯅꯕꯗꯣ ꯄꯥꯝꯖꯔꯛꯄꯒꯤꯀꯣ
ꯑꯗꯣ ꯏꯁꯥꯗꯤ ꯈꯔꯗꯤ ꯁꯣꯛꯄꯗꯤ ꯃꯥꯜꯂꯦ ꯈꯣꯡ ꯈꯨꯠꯀꯨꯝꯕ ꯅꯥꯕꯁꯦ ꯈꯔ ꯈ꯭ꯋꯥꯡꯒꯨꯝꯕꯒ ꯅꯥꯕꯁꯦ ꯈꯔꯗꯤ ꯇꯧꯋꯦ ꯍꯧꯖꯤꯛꯁꯦ
ꯁꯥꯟꯅꯕ ꯃꯤ ꯍꯥꯏꯁꯤꯗꯤ ꯑꯗꯨꯝ ꯏꯁꯥ ꯏꯔꯨꯗꯤ ꯑꯗꯨꯝ ꯇꯦꯛꯄꯅꯤꯗ
ꯍꯣꯏ ꯇꯦꯛꯄꯅꯦ ꯑꯩꯈꯣꯏꯁꯨ ꯑꯗꯨꯝ ꯑꯉꯥꯡ ꯑꯣꯏꯔꯤꯉꯩꯗ ꯑꯗꯨꯝ ꯅꯍꯥ ꯏꯟꯈꯠꯂꯛꯏꯉꯩꯗ ꯑꯗꯨꯝ ꯁꯥꯟꯅꯕ ꯍꯥꯏꯁꯦ ꯏꯁꯥ ꯏꯔꯨꯗꯨ ꯆꯦꯟꯅꯕ ꯍꯣꯠꯅꯕ ꯑꯗꯒꯤ ꯑꯃ ꯑꯃ ꯇꯧꯅꯕ ꯑꯗꯨꯝ ꯉꯝꯅꯕ ꯁꯥꯟꯅꯔꯀꯥꯟꯗꯀꯣ ꯋꯥꯥꯏꯌꯦꯕ ꯅꯥ-ꯅꯥꯏꯌꯦ ꯍꯧꯖꯤꯛ ꯈꯛꯇꯗ ꯎꯝ ꯍꯣꯏ ꯅꯪꯁꯨ ꯑꯗꯨꯗꯤ ꯆꯥꯛꯇꯣ ꯊꯣꯡꯗꯣꯛꯑꯣ ꯑꯩꯁꯨ ꯁꯤꯗ ꯀꯩꯅꯣ ꯕ꯭ꯔꯦꯛꯐꯥꯁ ꯀꯩꯀꯩꯁꯦ ꯑꯝꯇ ꯁꯦꯝꯃꯤꯒꯦ ꯑꯗꯨꯒ ꯑꯩꯁꯨ ꯆꯥꯅꯕ ꯑꯝꯇ ꯇꯧꯔꯤꯒꯦ ꯀꯣ
ꯑꯣ ꯍ‌ꯣꯏ ꯍ‌ꯣꯏ
ꯊꯝꯃꯒꯦꯀꯣ ꯑꯗꯨꯗꯤ
ꯍ‌ꯣꯏ
ꯎꯝ
ꯑ